ꯏꯃꯥꯟꯅꯕꯤ
ꯇꯥꯔꯔꯕꯣ
ꯇꯥꯔꯦ ꯇꯥꯔꯦ
ꯀꯗꯧꯔꯝꯃꯤꯅꯣ
ꯑꯩꯅꯣ ꯆꯥꯛ ꯏꯁꯤꯡ ꯂꯣꯏꯁꯤꯜꯂꯒ ꯉꯥꯏꯍꯥꯛ ꯁꯨꯝ ꯑꯉꯥꯡꯁꯤꯡ ꯂꯥꯏꯔꯤꯛ ꯀꯩꯁꯨ ꯇꯧꯔꯤꯁ ꯁꯤꯡꯁꯦ ꯉꯥꯏꯍꯥꯛ ꯇꯧꯈꯤꯖꯅꯣ ꯆꯥꯛꯁꯦ ꯈꯔ ꯏꯪꯊꯔ ꯆꯥꯒꯦꯅ ꯉꯥꯏꯍꯥꯛ ꯁꯨꯝ ꯐꯝꯃꯝꯕꯅꯦ ꯑꯗꯨ ꯐꯣꯟ ꯇꯧꯔꯛꯏꯕ ꯅꯪꯉꯣꯟꯗ
ꯅꯝ ꯊꯖꯗꯤꯌꯦꯦ
ꯑꯗꯨꯅꯦ ꯀꯨꯏꯔꯦ ꯋꯥꯔꯤ ꯁꯥꯟꯅꯗꯕ
ꯑꯩꯗꯤ ꯉꯛꯎꯔꯕꯅꯦ ꯅꯪꯒꯤ ꯐꯣꯟ ꯂꯥꯛꯄꯗ ꯀꯩꯅꯤꯒꯦ ꯉꯁꯤ ꯤꯌꯦꯅ
ꯑꯗꯨꯅꯦ ꯍꯌꯦꯡꯗꯤ ꯁꯟꯗꯦꯅꯤꯅ ꯉꯁꯤ ꯁꯇꯔꯗꯦ ꯑꯣꯏꯔꯤꯉꯥꯏꯁꯤꯗ ꯊꯕꯛꯇꯤ ꯀꯣꯝꯃꯅꯤ ꯍꯌꯦꯡꯗꯤ ꯑꯉꯥꯡꯁꯤꯡ ꯁ꯭ꯀꯨꯜ ꯆꯠꯄꯅꯤꯅꯅꯦ ꯑꯁ ꯒ꯭ꯌꯥꯟ ꯑꯃ ꯇꯥꯗꯦꯕ ꯃꯣꯏꯒꯤ ꯁ꯭ꯀꯨꯜ ꯆꯠꯄ ꯅꯪꯅꯕ ꯇ꯭ꯋꯏꯁꯟ ꯆꯠꯅꯕ ꯀꯩꯗꯧꯅꯕ ꯇꯧꯕ ꯂꯥꯡꯕꯗꯅꯦ ꯊꯕꯛꯁꯦ ꯁꯪꯗꯦꯕ ꯉꯥꯏꯍꯥꯛ ꯊꯕꯛ ꯆꯠꯊꯣꯛꯄ ꯁꯪꯗꯦ ꯑꯗꯩ ꯐꯣꯟ ꯋꯥꯔꯤ ꯁꯥꯟꯅꯗꯅ ꯋꯥꯋꯇꯥꯏ ꯇꯧꯗꯅ ꯑꯋꯥ ꯅꯨꯡꯉꯥꯏ ꯋꯥꯔꯤ ꯂꯤꯅ ꯑꯗꯨꯕꯨꯗꯣ ꯁꯪꯗꯦ
ꯇꯤꯟꯒꯔꯦ ꯆꯤꯡꯒꯔꯦ ꯏꯃꯥꯟꯕꯤ ꯍꯣꯏ
ꯄꯦꯃꯥ ꯇꯧꯔꯤꯕꯁꯦ ꯅꯪꯁꯨ ꯍꯌꯦꯡ ꯅꯆꯥꯁꯤꯡꯗꯣ ꯁ꯭ꯀꯨꯜ ꯆꯠꯄ ꯍꯧꯔꯛꯄꯗꯒꯤ ꯈꯡꯉꯅꯤ
ꯍꯧꯖꯤꯛ ꯐꯥꯎꯕꯒꯤꯗꯤ ꯀꯣꯃꯤꯀꯣ
ꯑꯗꯨꯅꯦ ꯑꯃꯅ ꯑꯃ ꯍꯥꯏꯔꯛꯅꯤ ꯇꯤꯐꯤꯟ ꯍꯥꯞꯄꯁꯤꯁꯨꯅꯦ ꯑꯅꯤꯁ ꯑꯇꯥ ꯃꯥꯟꯅꯔꯣꯏ ꯑꯃꯅ ꯑꯗꯨ ꯆꯥꯒꯦ ꯍꯥꯏꯅꯤ ꯑꯃꯅ ꯌꯦꯔꯨꯝꯁꯦ ꯐꯨꯠꯄꯥ ꯍꯥꯞꯄꯣ ꯍꯥꯏꯅꯤ ꯑꯃꯅꯅꯥ ꯉꯧꯔꯒ ꯍꯥꯞꯄꯣ ꯍꯥꯏꯅꯤ ꯒ꯭ꯌꯥꯟ ꯇꯥꯕ ꯆꯥ ꯅꯠꯇꯦꯀꯣ
ꯑꯗꯨꯅ ꯑꯉꯥꯡꯁꯤꯡꯁꯦ ꯊꯥꯏꯅꯗꯤ ꯑꯩꯈꯣꯏ ꯑꯗꯨꯒ ꯌꯥꯎꯕꯤꯔꯛꯇꯕꯤꯗ ꯆꯠꯂꯛꯏꯅꯤꯀꯣ
ꯑꯨꯝ ꯃꯥꯅꯦ ꯃꯥꯅꯦ ꯑꯩꯈꯣꯏꯒꯤꯗꯤ ꯑꯗꯨꯝ ꯁ꯭ꯀꯨꯜ ꯆꯠꯐꯝ ꯊꯣꯛꯄ ꯕꯦꯒꯛꯇꯣꯝ ꯄꯥꯏꯔꯒ ꯁ꯭ꯀꯨꯜ ꯗ꯭ꯔꯦꯁ ꯂꯣꯏꯁꯤꯜꯂ ꯆꯠꯂꯦ ꯍꯧꯖꯤꯛꯇꯤ ꯎꯝ ꯂꯣꯏꯔꯦ ꯂꯣꯏꯔꯦ ꯂꯣꯏꯔꯦ ꯃꯣꯏꯅꯥ ꯀꯦꯕꯁꯤꯗꯤ ꯔꯣꯏꯔꯦ ꯑꯩꯈꯣꯏꯗꯤ ꯏꯃꯥ ꯏꯄꯥꯗꯁꯨ ꯀꯦꯕ ꯐꯪꯉꯛꯇꯦꯗꯣ ꯑꯩꯈꯣꯅ ꯊꯣꯛꯄ ꯏꯃꯥ ꯏꯄꯥꯁꯨ ꯃꯣꯏꯒꯤ ꯊꯣꯛꯄ ꯄꯩꯁꯥ ꯇꯥꯟꯐꯝ ꯊꯣꯛꯄ
ꯎꯝ ꯍꯧꯖꯤꯛꯀꯥꯟ ꯑꯉꯥꯡꯁꯤꯒ ꯑꯩꯈꯣꯏꯒ ꯌꯥꯝ ꯈꯦꯠꯅꯔꯦꯗ
ꯑꯗꯨꯅꯤ ꯃꯣꯏꯗꯤ ꯕꯦꯟꯗꯕꯨ ꯆꯠꯄꯔꯣ ꯀꯔꯤꯌꯣ ꯑꯗꯨꯅ ꯊꯤꯟꯗꯣꯛ ꯄꯠ ꯊꯤꯟꯖꯤꯟꯒ ꯉꯥꯏꯊꯣꯛꯀ ꯉꯥꯏꯁꯤꯟꯒ ꯉꯥꯏꯔꯝꯗ꯭ꯔꯦ ꯅꯤꯉꯥꯏꯁ ꯁꯤꯔꯦ ꯅꯤꯡꯉꯥꯏꯁꯤꯅ
ꯑꯥꯁ ꯑꯉꯥꯡꯁꯦ ꯌꯥꯝ ꯐꯔꯕꯅꯤꯗ ꯑꯩꯈꯣꯏ ꯌꯦꯡꯅꯂꯒꯗꯤ ꯃꯣꯏꯗꯤ ꯃꯔꯥꯏꯕꯛ
ꯑꯗꯨꯅꯦ
ꯑꯗꯣ ꯌꯦꯔꯨꯝꯁꯦ ꯍꯥꯞꯄꯣꯏ ꯑꯗꯨꯗꯤ ꯌꯦꯔꯨꯝꯁꯦ ꯍꯥꯞ ꯕꯣꯏꯟ ꯀꯩꯀꯥ ꯇꯧꯔꯗꯤ ꯃꯤꯅꯤꯠ ꯀꯌꯥꯃꯨꯛ ꯐꯨꯠꯄꯥ ꯌꯥꯒꯦ ꯑꯥꯁ
ꯑꯗꯨꯝ ꯃꯤꯅꯤꯠ ꯑꯍꯨꯝꯒꯨꯝꯕ ꯃꯔꯤ ꯑꯍꯨꯝꯒꯨꯝꯕ ꯈꯤꯇꯪ ꯑꯗꯨꯃꯥꯏꯅ ꯅꯪ ꯍꯥꯞꯕꯣꯜ ꯆꯥꯕ ꯍꯩꯅꯔꯗꯤ ꯑꯗꯨꯝ ꯃꯤꯅꯤꯠ ꯑꯍꯨꯝꯒꯨꯝꯕ ꯐꯨꯠꯂꯒꯥ ꯑꯗꯨꯝ ꯌꯥꯏ ꯎꯝ ꯑꯍꯨꯝ ꯍꯣꯏ ꯑꯍꯨꯝ ꯈꯔ ꯍꯦꯜꯂꯛꯄ ꯃꯔꯤꯒꯨꯝꯕ ꯑꯗꯨꯃꯥꯏꯅ
ꯐꯖꯅꯥ ꯁꯧꯔꯛꯄꯗ ꯕ꯭ꯔꯨꯡ ꯁꯧꯔꯛꯑꯀꯥꯟꯗ ꯃꯍꯁꯦ
ꯕ꯭ꯔꯨꯝ ꯕ꯭ꯔꯨꯡ ꯁꯧꯔꯛꯑꯀꯥꯟꯗ ꯎꯨꯝ ꯑꯣ ꯑꯗꯨꯝ ꯐꯨꯠꯦꯗꯅ ꯐꯨꯠꯂꯒ ꯄꯕꯨꯡ ꯕꯨꯡ ꯁꯧꯔꯛꯄꯗꯨꯗ ꯃꯤꯅꯤꯠ ꯑꯅꯤꯒꯨꯝꯕ ꯑꯗꯨꯝ ꯐꯨꯠꯂꯣ ꯑꯅꯤ ꯑꯍꯨꯝ
ꯑꯣ ꯑꯣ ꯆꯥꯛ ꯆꯥꯔꯔꯣꯏꯒꯦ ꯇꯧꯕ
ꯎꯨꯝ
ꯌꯦꯔꯨꯝ ꯑꯣꯏꯅ ꯈꯔ ꯆꯥꯛꯁꯦ ꯆꯅꯤꯗ꯭ꯔꯦꯅꯤꯍꯦ ꯑꯗꯨꯒꯤꯅꯦ ꯌꯦꯔꯨꯝꯗ ꯑꯣꯏꯅ ꯅꯠꯇ꯭ꯔꯒ ꯆ ꯌꯦꯔꯨꯝ ꯍꯧꯔꯒ ꯆꯥꯁꯤ ꯈꯔ ꯇꯧꯔꯒꯦꯗ ꯌꯦꯔꯨꯝ ꯉꯥꯛꯇ ꯆꯥꯕꯤ ꯅꯨꯡꯉꯥꯏꯇ꯭ꯔꯦ ꯏꯁꯥꯁꯦ ꯆꯔ ꯋꯥꯟꯁꯤꯜꯂꯨꯕꯁꯦ ꯁꯤ ꯌꯥꯝ ꯐꯔꯛ
ꯐꯔꯛꯇ ꯑꯗꯨꯅꯦ ꯐꯔꯛꯇ ꯆꯔꯥ ꯋꯥꯟꯁꯤꯟꯕꯗꯤ ꯁꯥꯕꯦ ꯌꯥꯗꯝꯅꯦ
ꯎꯝ ꯆꯥꯕ ꯂ ꯆꯔꯥꯗꯨꯅꯁꯨ ꯄꯨꯛ ꯄꯛ ꯊꯟꯅ ꯆꯥꯈꯤꯕꯁꯨ ꯅꯠꯇꯦ ꯕ ꯈꯪꯉꯕ ꯑꯗꯨꯒ ꯈꯤꯇꯪ ꯆꯠꯐꯝ ꯑꯣꯏꯅꯕ ꯍꯥꯏ ꯆꯥꯈꯤꯕꯅꯦꯕ ꯑꯗꯨꯅ ꯁ꯭ꯋꯥꯏꯗ ꯇꯜꯂꯤ ꯍꯧꯥꯎꯤ ꯍꯧꯥꯎꯤ ꯍꯧꯤ ꯇꯧ ꯂꯩꯌꯦꯕ
ꯃꯣꯟꯗꯥꯔꯒꯗ ꯑꯗꯨꯝ ꯂꯩꯕ
ꯎ ꯎꯝ ꯆꯂꯩꯅ ꯀꯔꯤ ꯃꯊꯦꯜ ꯊꯣꯡꯈ꯭ꯔꯦ ꯅꯪꯗꯤ
ꯂꯐꯨ ꯏꯔꯣꯟꯁ ꯁꯤꯜꯂꯦ ꯌꯦꯔꯨꯝ ꯑꯃ ꯍꯧꯔꯒꯦ ꯌꯦꯦꯅ ꯑꯩꯁꯨ ꯑꯗꯨꯃꯥꯏꯅ ꯇꯧꯔꯦ ꯑꯩꯔꯨꯝꯗꯨꯗꯤ ꯆꯥꯔꯝꯗꯥꯏ ꯍꯧꯔꯒꯦꯅ ꯍꯧꯖꯔꯤ
ꯑꯣ
ꯌꯦꯔꯨꯝꯁꯨꯅꯦ ꯍꯧꯖꯤꯛꯁꯦ ꯍꯥꯎꯇꯕꯗ ꯀꯔꯤꯅꯣ ꯈꯪꯗꯦ
ꯎꯝ
ꯃꯣꯏꯒꯤ ꯗꯨꯀꯥꯟꯒꯤ ꯑꯗꯨꯨꯝ ꯕ꯭ꯂꯣꯛꯀꯤꯁꯦꯥꯎ ꯌꯥꯝꯅ ꯌꯦꯟ ꯈꯔ ꯑꯗꯨꯝ ꯂꯣꯏꯁꯤꯔꯥ ꯈꯜꯂꯤꯅꯦ ꯏꯃꯨꯡ ꯃꯅꯨꯡ ꯁꯤ ꯅꯥꯀꯣꯝꯁꯨ ꯁꯤꯖꯤꯟꯅꯕ
ꯑ ꯑꯁꯦꯡꯕ ꯑꯁꯦꯡ ꯑꯁꯦꯡꯕ ꯌꯦꯔꯨꯝꯅꯤꯅ ꯃꯤꯅ ꯂꯩꯀꯥꯏꯗ ꯈꯪꯕꯅꯤꯅ ꯃꯌꯥꯝ ꯑꯗꯨ ꯂꯩꯅꯕꯨꯂ ꯀꯅꯤ
ꯎꯝ ꯎ ꯌꯦꯟ ꯈꯔ ꯂꯣꯏꯈꯠꯂꯒ ꯑꯗꯨꯃꯥꯏꯅ ꯇꯧꯁꯤꯔꯥ ꯈꯜꯂꯤꯅꯦ ꯃꯆꯥꯛꯇꯨꯅ ꯑꯗꯨꯝ ꯈꯔ ꯃꯣꯏꯒꯤ ꯃꯆꯥꯛꯇꯨ ꯂꯩꯔꯒ ꯑꯗꯨꯝ ꯃꯅꯥ ꯃꯁꯤꯡ ꯀꯣꯕꯤꯒꯨꯝꯕ ꯂꯐꯨꯒꯨꯝꯕꯁꯨ ꯑꯗꯨꯝ ꯆꯥꯏ ꯍꯥꯏꯌꯦꯕ ꯑꯗꯨ ꯁꯣꯏꯔꯒ ꯑꯗꯨꯃꯥꯏꯅ ꯇꯧꯔꯒ ꯍꯥꯏꯕꯗꯤ ꯅꯣꯡꯃꯗ ꯑꯗꯨꯝ ꯌꯦꯔꯨꯝꯁꯦ ꯑꯩꯈꯣꯏ ꯗꯔꯀꯥꯔ ꯂꯩꯌꯦꯕ ꯑꯉꯥꯡꯁꯤꯡꯁꯤꯅ ꯑꯗꯨꯝ ꯈꯔꯁꯨ ꯑꯉꯥꯡꯁꯤꯡꯁꯨ ꯄꯥꯝꯕꯅꯤꯅꯅꯦ ꯑꯗꯨ ꯃꯣꯏ ꯇ ꯐꯤꯟ ꯍꯥꯞꯄꯁꯨ ꯑꯗꯒꯤ ꯁꯨꯃꯥꯏꯅ ꯍꯧꯔ ꯁꯥꯕꯁꯨ
ꯌꯦꯔꯨꯝꯁꯤꯗꯤ ꯍꯤꯔꯝ ꯈꯨꯗꯤꯡꯃꯛꯇ ꯑꯗꯨꯝ ꯅ ꯀꯥꯂꯥꯏ
ꯑꯗꯨ
ꯈꯪꯗꯦꯗ ꯀꯥꯂꯦꯟ ꯊꯥ ꯌꯔꯣꯛꯄꯁꯤ ꯏꯃꯥꯟꯅꯕꯤ ꯅꯪꯕꯨ ꯌꯥꯝ ꯁꯣꯟꯊꯩꯩꯗ ꯑꯩ ꯁꯥꯒꯁꯦ
ꯍꯣꯜꯂꯦ ꯄꯠꯂꯦ ꯏꯁꯥꯁꯦ ꯅꯨꯡꯁꯥꯁꯦ ꯀꯟꯃꯟꯗꯅ
ꯅꯨꯡꯁꯥꯗꯤ ꯑꯔꯣꯏꯕꯤ ꯀꯜꯂꯦꯍꯦ
ꯎꯝ ꯅꯦ ꯅꯣꯏꯗꯤ ꯀꯃꯥꯏ ꯀꯃꯥꯏꯅ ꯇꯧꯔꯤ ꯄꯩꯁꯥ ꯅꯨꯡꯁꯥꯅ ꯀꯃꯥꯏꯅ ꯁꯤꯖꯤꯟꯅꯔꯤꯕ ꯇꯣꯂꯣꯞꯄ ꯐꯪꯅꯗꯅ ꯍꯟꯗꯛꯇꯤ ꯋꯥꯅꯔꯦꯅꯦ ꯇꯧꯔꯤꯁꯦ
ꯑꯁ ꯌꯥꯅ ꯌꯥꯕꯨ ꯁꯤꯟꯕꯗ ꯂꯦꯛꯑꯦꯗꯨꯅꯤ ꯈꯣꯏꯗꯤ
ꯇꯣꯂꯣꯞ ꯆꯥꯔꯒ ꯅꯨꯡꯉꯥꯏꯌꯦ ꯍꯥꯏꯌꯦ ꯃꯤꯅꯗꯤ ꯑꯗꯨꯒ ꯑꯩꯈꯣꯏꯅ ꯇꯧꯔꯤꯕ ꯐꯪꯉꯛꯇ꯭ꯔꯀꯥꯟꯗ ꯉꯥꯎꯗꯅ ꯆꯦꯜꯂꯤꯁꯤꯗꯤ
ꯉꯥꯎꯋꯤ ꯉꯥꯎꯋꯤ ꯌꯥꯝ ꯊꯤ ꯉꯥꯎꯋꯤꯀꯣ ꯑ ꯉꯥꯎꯋꯤ
ꯄꯨꯁꯤꯜꯂꯦ ꯑꯩꯁꯨ ꯄꯩꯁꯥ ꯐꯖꯅ ꯄꯨꯁꯤꯜꯂꯦ
ꯑꯩꯖꯨꯅꯦ ꯇꯣꯂꯣꯞ ꯐꯪꯉ ꯁꯤꯡꯒꯦ ꯁꯤꯡꯒꯦ ꯁꯤꯡꯒꯦꯅ ꯁꯣꯜꯂꯤ ꯃꯌꯥꯝꯖꯤꯗꯤ ꯏꯕꯦꯝꯃ
ꯅꯣꯡꯃꯒꯤ ꯏꯃꯨꯡ ꯃꯅꯨꯡ ꯑꯃꯗ ꯆꯥꯗꯕ ꯌꯥꯗꯦ ꯊꯛꯇꯕ ꯌꯥꯗꯦꯗꯣ ꯑꯗꯒꯤ ꯑꯉꯥꯡ ꯅꯨꯕꯤꯒꯤ ꯄꯩꯁꯥ ꯆꯪꯕꯅꯦ
ꯊꯥꯏꯅ ꯃꯕꯨꯛ ꯊꯟꯅ ꯄꯤꯖꯈꯤꯕꯅꯤꯅ ꯑꯗꯨꯝ ꯂꯝꯗꯟꯅꯩꯗꯣ ꯆꯥꯔꯅꯨ ꯌꯥꯗꯦꯗꯣ
ꯃꯥꯟꯗꯦ ꯑꯗꯨ ꯃꯣꯏꯁꯨ ꯈꯤꯇꯪꯅꯦ ꯀꯩꯅꯣ ꯇꯧꯔꯗꯤ ꯐꯗꯨꯕ ꯈꯔ ꯈꯔ ꯌꯥꯝꯗ꯭ꯔꯁꯨ ꯊꯥ ꯀꯣ ꯄꯤꯊꯣꯛꯑꯗꯤ ꯐ ꯑꯗꯨꯕꯨ ꯀꯔꯥꯏ ꯑꯗꯒꯤ ꯁꯨꯛ ꯌꯥꯝꯕ ꯊꯥꯁꯦ ꯌꯦꯡꯉꯣ ꯅꯝꯗꯅ ꯂꯩꯔꯛꯑꯦ
ꯄꯨꯜꯂꯞ ꯐꯪꯕꯗ ꯄꯨꯂꯞ ꯁꯤꯡꯕꯗ ꯑꯝꯇ ꯂꯩꯍꯧꯗꯦꯗꯣ ꯑꯗꯨ ꯁꯣꯏꯗ꯭ꯔꯕꯅꯤ ꯁꯣꯏꯗ꯭ꯔꯕꯅꯤ ꯇꯧꯔꯤꯁꯦ ꯍꯦꯟꯗꯤ ꯍꯦꯃꯜꯂꯕꯅꯤ ꯃꯣꯏ
ꯎꯝ
ꯈꯖꯤꯛ ꯈꯔꯥꯛꯇ ꯍꯦꯟꯕ ꯅꯠꯇꯦ ꯌꯥꯝ ꯍꯦꯜꯂꯕꯕꯅꯤ
ꯃꯤꯅꯗꯤ ꯏꯁ ꯇꯣꯂꯣꯞ ꯆꯥꯔꯤꯕꯨ ꯆꯥꯔꯤꯕꯨ ꯑꯣꯏꯌꯦ ꯇꯣꯂꯣꯞꯇꯨꯅ ꯌꯥꯝ ꯍꯦꯛ ꯎꯝ ꯌꯥꯝꯅ ꯍꯦꯛ ꯆꯥꯈꯤꯕꯗ ꯑꯣꯏꯔꯗꯤ ꯐꯩꯌꯦ ꯏꯃꯨꯡ ꯃꯅꯨꯡꯁꯤꯅ ꯀꯥꯎꯅꯕ ꯀꯩꯅꯣ ꯇꯧꯕ ꯇꯧꯔꯛꯄꯗꯗꯤ ꯐꯪꯉꯛ ꯐꯪꯗ꯭ꯔꯀꯥꯟꯗꯗꯤ ꯔꯥ ꯀꯥꯏꯕ ꯑꯗꯨꯝ
ꯎꯝ
ꯀꯔꯕꯥꯔꯒꯨꯝꯕ ꯇꯧꯕꯅꯕꯨ ꯍꯦꯟꯅꯕꯨ ꯀꯥꯟꯅꯔꯦꯗ ꯅꯣꯡꯃꯒꯤ ꯑꯗꯨꯝ ꯈꯔ ꯈꯔ ꯍꯥꯇꯦ ꯍꯥꯇꯦ ꯑꯗꯨꯝ ꯂꯥꯛꯄ ꯂꯦꯝꯊꯕ ꯉꯝꯕ ꯑꯩꯈꯣꯏꯗꯤ ꯀꯅꯥꯅ ꯑꯗꯨꯅ ꯇꯣꯂꯣꯞ ꯐꯪꯗ꯭ꯔꯦ ꯊꯕꯛꯇꯤ ꯆꯠꯂꯣꯏ ꯍꯥꯏꯕꯁꯨ ꯌꯥꯕ ꯅꯠꯇꯦ
ꯌꯥꯗꯦ ꯑꯪ ꯎꯝ ꯒꯥꯔꯤ ꯊꯥꯎꯁꯨ ꯍꯧꯖꯤꯛ ꯌꯦꯡꯉꯣ ꯂꯨꯄꯥ ꯀꯨꯟ ꯍꯦꯟꯒꯠꯂꯅꯤ ꯇꯧꯅ ꯍꯧꯏ
ꯑꯥ
ꯄꯦꯜꯂꯕꯅꯤ ꯆꯦꯡ ꯍꯋꯥꯏ ꯒꯥꯔꯤ ꯊꯥꯎ ꯑꯥ ꯑꯥ ꯑꯥ ꯑꯥ ꯆꯂꯗ ꯈꯣꯡ ꯊꯥꯡꯗꯣꯛꯅꯤꯡꯗꯦ ꯆꯠꯅꯤꯡꯗꯦ ꯔꯦꯕꯦꯝ
ꯀꯨꯟꯊ꯭ꯔꯥ ꯂꯧꯕꯁꯤꯐꯧ ꯌꯥꯝꯃꯜꯂꯦ ꯍꯥꯏꯉꯥꯏꯁꯤꯗꯅꯤ ꯍꯐꯨ ꯌꯥꯡꯈꯩꯃꯨꯛ ꯌꯣꯛꯈꯠꯂꯛꯑꯗꯤ ꯀꯩꯅꯣ ꯍꯥꯏꯕ ꯄꯩꯁꯥꯒꯤ ꯚꯦꯂꯨꯁꯦ ꯄꯩꯁꯥ ꯚꯦꯂꯨꯁꯦ ꯂꯩꯁꯤꯜꯂꯛꯇ꯭ꯔꯦꯀꯣ ꯍꯧꯖꯤꯛꯁꯦ
ꯎꯝ
ꯊꯕꯅꯥꯕ ꯀꯅꯗ꯭ꯔ ꯔꯦꯃꯤꯁꯤꯡꯁꯦ
ꯍꯥꯏꯅꯗꯤ ꯄ ꯀꯨꯟꯒꯁꯦ ꯌꯥꯝ ꯑꯃ ꯄꯣꯅꯤ ꯕꯔꯥꯗ
ꯎꯝ
ꯄꯥ ꯀꯔꯂꯅꯣ ꯃꯗꯨꯅ ꯄꯡꯈ
ꯑꯗꯨꯅꯦ
ꯂꯨꯄꯥ ꯇꯔꯥ ꯂꯧꯔꯝꯕꯅ ꯂꯨꯄꯥ ꯀꯨꯟꯊ꯭ꯔꯥ ꯈꯪꯍꯧꯗꯦ ꯃꯇꯝꯗ ꯆꯥꯨꯔꯁꯨ
ꯒꯠꯂꯦ ꯃꯤꯁꯤꯡꯅꯒ ꯃꯔꯣ ꯑꯃ ꯏꯁꯤꯡ ꯏ ꯆꯒꯨꯝ ꯍꯦꯟꯒꯠꯂꯛꯑꯦ
ꯎꯝ
ꯑꯗꯨꯅ ꯄꯣꯠꯊꯣꯛꯅꯒ ꯋꯥꯠꯂꯛꯄꯅꯦ ꯁꯦꯟꯊꯣꯛ ꯂꯝꯕꯤꯅꯒꯠ ꯋꯥꯠꯅꯔꯛꯄꯅꯦ ꯑꯗꯨꯅ ꯃꯤꯁꯤꯡꯁꯦ ꯋꯥꯅꯔꯦꯕ
ꯎꯝ
ꯏꯁꯥꯒꯤꯗꯃꯛꯇ ꯃꯤꯁꯤꯡꯁꯤꯁꯨ ꯁꯤꯕ ꯅꯥꯕ ꯀꯤꯅꯗ꯭ꯔꯦ
ꯀꯤꯅꯗ꯭ꯔꯦ ꯀꯤꯅꯗ꯭ꯔꯦ ꯎꯝ ꯎꯝ ꯁꯨꯔꯒ ꯁꯨꯔꯒ ꯁꯨꯔꯒ ꯇꯥꯅꯤꯡꯕꯒꯤ ꯋꯥꯈꯜꯂꯣꯟꯗꯣ ꯑꯣꯏ ꯋꯥꯥꯡꯒꯔꯦ ꯍꯧꯖꯤ
ꯃꯥꯥꯡꯒ꯭ꯔꯦ ꯃꯥꯥꯡꯒ ꯔꯦ
ꯀꯩꯅꯣꯝꯇ ꯂꯣꯏ ꯍꯤꯡꯅꯔꯦ
ꯎꯝ
ꯀꯩ ꯍꯥꯏꯗꯅꯪ ꯒ꯭ꯌꯥꯟ ꯇꯥꯗꯦꯕ
ꯎꯝ ꯑꯉꯥꯡ ꯅꯨꯄꯥ ꯃꯆꯥ ꯃꯆꯥ ꯏꯟꯈꯠꯂꯛꯄꯁꯤꯡꯁꯤꯅ ꯃꯔꯣꯜ ꯑꯃ ꯉꯥꯎꯁꯤꯟ ꯐꯩꯖꯤꯟꯅꯗꯅ ꯇꯧꯔ ꯂꯩꯔꯤꯁꯦ ꯃꯃꯥ ꯃ ꯏꯄꯥꯁꯤꯡꯁꯤꯅꯗꯤ ꯃꯆꯥꯁꯤꯡꯁꯦ ꯐꯍꯟꯅꯤꯡꯉꯤꯕ ꯑꯗꯨꯒ ꯑꯁ ꯈꯪꯗꯦ ꯗ ꯇꯧꯔꯤꯁꯦ ꯃꯃꯥ ꯃꯄꯥꯒꯤ ꯃꯃꯤꯠꯀꯤ ꯃꯃꯥꯡꯗ ꯑꯗꯨꯅ ꯒ꯭ꯌꯥꯟ ꯇꯥꯕ ꯃꯥꯥꯟ ꯊꯣꯛꯈꯤꯕꯗꯅꯅꯦ ꯉꯥꯎ ꯟ ꯐꯩꯖꯤꯟꯅꯗꯅ ꯇꯧꯔꯒꯅꯦ ꯅꯨꯡ ꯃꯅꯨꯡ ꯃꯊꯥ ꯁꯥꯅꯔꯤꯕꯅ ꯃꯔꯣꯜ ꯑꯃ ꯇꯧꯔꯤꯁꯦ ꯀꯅꯣ ꯒ꯭ꯌꯥꯟ ꯇꯥꯗꯦ ꯑꯗꯨꯅ ꯏꯆꯥꯁꯤꯡꯁꯦ ꯆꯥꯎꯔꯛꯀꯅꯤ ꯈꯟꯕꯗꯅꯦ
ꯆꯥꯎꯔꯛꯀꯅ ꯈꯝꯖꯃꯝꯃꯦ
ꯑꯗꯨꯅꯤ ꯑꯉꯥꯡ ꯑꯣꯏꯔꯤꯉꯩꯗꯗꯤ ꯑꯩꯈꯣꯏꯅ ꯍꯥꯏꯕ ꯉꯥꯡꯕ ꯇꯥꯔꯤ ꯊꯦꯝꯕꯅꯧ ꯇꯧꯕ ꯌꯥꯔꯤꯕ ꯈꯔ ꯆꯥꯎꯈꯠ ꯄꯨꯈꯠꯂꯛꯄꯗꯒꯤꯩꯗꯤ ꯌꯥꯔꯔꯣꯏꯗꯕꯅꯤ
ꯌꯥꯔꯣꯏ ꯌꯥꯔꯣꯏ ꯑꯗꯨ ꯂꯩꯕꯤꯌꯨꯕ ꯑꯗꯥ ꯂꯩꯕꯤꯌꯨ
ꯃꯥꯅꯤꯃꯤ
ꯅꯨꯄꯥꯅ ꯈꯤꯠ ꯃꯍꯦꯟꯕꯅꯤ
ꯎꯝ ꯅꯤ
ꯑꯗꯨ ꯈꯜꯂꯨꯕꯗꯨꯗ ꯃꯊ ꯁꯥꯏ ꯄꯨꯟꯁꯤꯁꯦ
ꯎꯝ
ꯆꯥꯛ ꯈ ꯆꯥꯗꯩ ꯆꯨꯝ ꯂꯩꯊꯣꯛꯄ ꯏꯃꯥꯟꯅꯕꯤ ꯅꯨꯡꯉꯥꯏꯗꯧ ꯃꯥꯜꯂꯦ
ꯑꯋꯣꯏꯅꯤ ꯁꯥꯒꯠꯂꯛꯄꯁꯤꯗꯀꯣ
ꯎꯝ
ꯄꯣꯊꯥꯔꯒꯗ ꯂꯩꯅꯤꯡꯉꯦ ꯏꯁꯥꯁꯦ
ꯑꯗꯨꯅꯦ ꯇꯨꯝ ꯂꯣꯏꯊꯣꯛꯄ ꯍꯥꯏꯁꯦ ꯑꯩꯅ
ꯇꯧꯕꯤꯅꯕ ꯂꯩꯇꯕꯅꯤꯅ ꯑꯃꯨꯛ ꯑꯁ ꯑꯗꯨ ꯌꯥ ꯄꯣꯟꯗꯦꯗꯣ ꯉꯝꯅꯕ ꯑꯗꯨꯝ ꯇꯧꯔꯤꯕꯅꯤ ꯅꯥꯕꯒ ꯆꯪꯕꯖꯥꯠ ꯅꯠꯇꯦꯗ ꯃꯧ ꯑꯣꯏꯕꯁꯤꯗꯤ ꯏꯃꯨꯡ ꯃꯅꯨꯡ ꯏꯆꯥ ꯏꯁꯨ ꯑꯗꯨꯨ ꯍꯣꯠꯅꯕꯗ
ꯎꯝ
ꯑꯣ ꯐꯔꯦ ꯐꯔꯦ ꯑꯗꯨꯗꯤꯅꯦ ꯑꯩꯁꯨꯅꯦ ꯆꯥꯛ ꯏꯁꯤꯡꯁꯦ ꯂꯣꯏꯁꯤꯜꯂꯒ ꯑꯉꯥꯡꯁꯤꯡꯁꯦ ꯑꯃꯨꯛ ꯃꯣꯏ ꯂꯥꯏꯔꯤꯛ ꯇꯧꯕ ꯂꯣꯏꯔ ꯃꯥꯜꯂꯦ ꯄꯤꯖ ꯊꯣꯛꯣꯛꯈꯤꯒꯦ ꯑꯗꯨꯒ ꯑꯃꯨꯛ ꯇꯧꯔꯛ ꯀꯦ ꯎꯝ ꯎꯝ ꯊꯝꯃꯦꯀꯣ